ꯑꯆꯥ
ꯑꯥꯕ꯭ꯔꯣ
ꯇꯥꯏꯌꯦ ꯇꯥꯔꯁꯨ ꯈꯨꯝꯃꯛꯑꯣꯏ ꯈꯨꯝꯃꯛꯇ꯭ꯔꯗꯤ ꯅꯪ ꯀꯩꯗꯧꯒꯅꯤ
ꯆꯍꯤ ꯈꯥꯡꯗꯨꯗꯤ ꯅꯣꯏ ꯌꯨꯝ ꯇꯥꯟ ꯂꯥꯛꯀꯅꯤ ꯑꯩ
ꯏꯩꯅ ꯈꯨꯨꯃꯛꯇ꯭ꯔꯕ ꯀꯩꯝꯇ ꯇꯥꯕ ꯇꯥꯕ꯭ꯔꯣ ꯇꯥꯕ꯭ꯔꯣ ꯇꯧꯔꯒ ꯅꯪ ꯇꯣꯝꯅꯇꯣꯞꯅ ꯉꯥꯡꯉ ꯂꯩꯗꯣꯏꯅꯦꯕ
ꯑꯩ ꯅꯣꯏ ꯌꯨꯝ ꯇꯥꯟ ꯅꯥꯀꯅꯤꯕ ꯑꯗꯨꯃꯥꯏꯅ ꯇꯧꯕꯤꯔꯗꯤ
ꯥꯂꯥꯎꯅ‌ꯦ ꯂꯥꯎꯅꯦ
ꯅꯪ ꯃꯤꯡꯗꯣ ꯀ ꯀꯟꯗ ꯂꯥꯎ
ꯐꯥꯏꯠ ꯑꯃ ꯄꯥꯝꯕꯩ ꯋꯥꯔꯣ
ꯍꯣꯏ ꯐꯥꯏꯠ ꯇꯧꯁꯦ ꯉꯔꯥꯡꯗ ꯏꯕꯥꯟꯅꯤ ꯐꯥꯏꯠ ꯇꯧꯔꯁꯦ ꯍꯥꯏꯗꯨꯏ
ꯑꯩꯁ ꯑꯗꯨꯗꯤ ꯀꯟ ꯅꯩꯇꯥꯌꯦ ꯉꯥꯝꯊꯣꯛꯅꯕ ꯇꯥ
ꯎꯝ ꯃꯥꯟꯅꯔꯗꯤ ꯑꯃ ꯐꯤꯂꯝ ꯑꯃꯒꯤ ꯀꯩꯅꯣꯗꯣ ꯃꯤ ꯀꯔꯥꯝꯁꯨ ꯎꯗꯔꯤ ꯀꯩꯇꯧꯔꯕꯅꯣ ꯑꯃ ꯀꯗꯥꯅꯁꯨ ꯎꯍꯧꯗ꯭ꯔꯦ ꯀꯔꯤ ꯀꯔꯤ ꯍꯥꯏꯕ꯭ꯔꯥ ꯀꯅꯥꯅꯁꯨ ꯎꯗꯦ ꯑꯗꯨ ꯏꯕꯥꯁꯤꯗꯩ ꯑꯗꯨꯝ ꯂꯣꯏꯁꯟꯂꯥꯁꯦ ꯍꯥꯏꯕꯔꯥ ꯀꯩꯅꯣ ꯀꯥꯃꯤꯟ ꯇꯧꯔꯒꯥ
ꯈꯔ ꯑꯝꯇꯁꯨ ꯎꯗꯦ ꯑꯩꯈꯣꯏ ꯋꯥꯔꯤꯅꯤꯁꯤꯗ ꯑꯗꯨꯝ ꯂꯣꯏꯁꯤꯜꯂꯁꯦ ꯈꯪꯗꯦ ꯐꯨꯅꯕꯗꯨꯔꯥꯕ ꯂꯣꯏꯁꯤꯜꯂꯁꯦ ꯍꯥꯏꯁꯦ
ꯎꯝ ꯍꯣꯏ ꯄꯨꯅꯕꯗꯣ ꯅꯠꯇꯦꯗ ꯑꯩꯅ ꯍꯥꯏꯕꯗꯤ ꯑꯗꯨꯝ ꯄꯨꯅꯔꯀꯥꯟꯗ ꯍꯥꯏꯕꯅꯤꯅ ꯍꯧꯖꯤꯛꯇꯤ ꯄꯨꯅꯔꯁꯦ ꯌꯥꯏꯅꯦ ꯑꯩꯗꯤ
ꯆꯦꯁ ꯌꯥꯝ ꯀꯜꯂꯤ ꯀꯣ ꯆꯦꯁ ꯅꯩ ꯀꯣ
ꯐꯥꯒꯤꯅꯦꯗ ꯎꯝ ꯑꯩ ꯄꯣ ꯌꯦꯡꯒꯗ꯭ꯔꯣ ꯕꯣꯜꯁꯦ ꯅꯪ ꯐꯥꯏꯅꯦꯜꯗꯗꯤ ꯌꯦꯡ ꯌꯦꯡꯍꯧꯑꯣ ꯀꯩꯅꯣ
ꯀꯅꯥ ꯀꯅꯥ ꯐꯥꯏꯅ‌ꯦꯜ ꯆꯪꯈ꯭ꯔꯒꯦ
ꯆꯪꯗ꯭ꯔꯦ ꯉꯁꯤꯅ ꯌꯦꯡꯒꯅꯤ ꯉꯁꯤꯅ ꯈꯪꯈ꯭ꯔꯅꯤ ꯅꯁꯤꯕꯅꯦ ꯑꯁ ꯑꯗꯨ ꯃꯤꯅ ꯍꯥꯏꯔꯛꯄꯗꯣ ꯅꯨꯡꯉꯥꯏꯕ꯭ꯔꯣꯕ
ꯀꯥꯏꯗ ꯌꯦꯡꯗꯣꯏꯅꯣ ꯐꯣꯟꯗ ꯌꯦꯡꯗꯣꯏ ꯅꯠꯇ꯭ꯔꯣ
ꯐ‌ꯣꯟꯗ ꯌꯦꯡꯉ‌ꯦ ꯑꯩꯗꯤ ꯑꯗꯨꯝ ꯍ‌ꯣꯁꯇ‌ꯦꯜꯗ ꯂꯩꯕꯅꯤꯅ ꯀꯔꯤ ꯎꯄꯥꯏ ꯂꯩ ꯋꯦꯕꯁ ꯋꯦꯕꯁꯥꯏꯟ
ꯑꯗꯨ ꯀꯔꯥꯏꯗꯅ‌ꯣꯕ
ꯍꯥꯟꯅꯗꯤ ꯏꯄꯤꯛ ꯏꯁꯄꯣꯔꯠꯁ ꯍꯥꯏꯅ ꯌꯥꯔꯝꯕꯅꯦ ꯍꯧꯖꯤꯛ ꯏꯄꯤꯛ ꯏꯁꯄꯣꯔꯠ ꯌꯥꯗ꯭ꯔꯦ ꯂꯤꯡ ꯂꯩ ꯂꯤꯡ ꯊꯥꯕꯤꯌꯨ ꯍꯥꯏꯔꯗꯤ ꯑꯗꯨ ꯌꯦꯡꯗꯤ ꯌꯦꯡꯗꯧ ꯃꯥꯜꯂꯦ ꯅꯪꯁꯨ
ꯍꯣꯏ ꯐꯥꯏꯅꯦꯜ ꯅꯨꯃꯤꯠꯇꯨꯗꯤ ꯅꯨꯡꯉꯥꯏꯇꯦ ꯌꯦꯡꯕꯤꯔꯒꯦ
ꯑꯦꯁ ꯅꯨꯡꯉꯥꯏꯇ‌ꯦ ꯀꯥꯏ
ꯌꯦꯡꯗ ꯌꯥꯗꯦ ꯍꯥꯏꯕꯒꯤ ꯇꯞꯇ
ꯍꯣꯏ ꯍꯣꯏ ꯌꯦꯡꯕ ꯌꯥꯗꯦ ꯌꯦꯡꯕꯗꯤ ꯌꯥꯗꯦ ꯉ ꯑꯗꯨ ꯅꯨꯃꯤꯠꯇꯨꯗꯤ ꯀꯥꯏꯅ ꯑꯩ ꯇꯧꯔꯛꯑꯣ ꯑꯩ ꯇꯧꯔꯛ ꯀꯦ ꯁꯦꯁ
ꯍ‌ꯣ ꯍ‌ꯣꯏ
ꯀꯨꯝꯊꯣꯛꯄꯗꯣ ꯉꯥꯏꯍꯥꯛ ꯌꯦꯡꯉꯒ ꯃꯤꯅꯤꯠ ꯇꯔꯥꯃꯨꯛ ꯌꯦꯡꯉ ꯑꯁ ꯌꯦꯡꯕ ꯍꯩꯛꯇꯦꯗ ꯄꯤꯠ ꯌꯥꯎꯗꯦꯗ
ꯑꯦ ꯌꯦꯡꯕꯗꯤ ꯊꯤ ꯍꯩꯍ‌ꯦ ꯑꯩꯈꯣꯏꯁꯨ ꯊꯥꯏꯅ ꯌꯥꯝ ꯌꯦꯡꯉꯛꯏ
ꯑꯦ
ꯀ꯭ꯔꯤꯛꯀꯦꯠ ꯌꯦꯡꯉꯛꯦ ꯀ꯭ꯔꯤꯛꯀꯦꯠ ꯌꯥꯝ ꯌꯦꯡꯉꯦ ꯑꯩꯗꯤ ꯑꯅꯝꯕꯅ
ꯑꯣ ꯀ꯭ꯔꯤꯀꯦꯠ ꯑꯩꯗꯤ ꯀ꯭ꯔꯤꯛꯀꯦꯠꯇ ꯒ꯭ꯌꯥꯟ ꯇꯥꯗ‌ꯦꯅꯦ ꯀꯅꯥꯅ ꯀꯃꯥꯏꯅ ꯇꯧꯕꯅꯣ ꯑꯩꯗꯤ ꯀꯦ ꯏꯟꯇꯔꯦꯁꯁꯨ ꯂꯩꯇꯦ ꯌꯦꯡꯕꯁꯨ ꯍꯩꯇꯦ
ꯑꯗꯨꯝ ꯌꯦꯡꯈꯤꯕꯩ ꯅꯨꯡꯉꯥꯏꯌꯦ ꯑꯗꯨꯝ ꯀꯩ ꯍꯥꯏꯅꯤ ꯋꯥꯡꯅ ꯀꯩꯅꯣ ꯃꯣꯏꯒꯤ ꯋꯜ ꯀꯩ ꯍꯥꯏꯅꯤ ꯔꯥꯎꯟꯗꯣ ꯍꯦꯟꯗꯣꯛ ꯇꯥꯔꯒꯗꯤ ꯁꯤꯛꯁ ꯑꯣꯏꯌꯦ ꯈꯪꯉꯦ ꯍꯦ ꯍꯦ ꯑꯍꯦ
ꯑꯦ
ꯑꯗꯩ ꯃꯈꯥꯗ ꯆꯦꯜꯂꯒ ꯌꯧꯕ ꯑꯣꯏꯇꯥꯔꯗꯤ ꯐꯣꯔꯅꯦ ꯈꯪꯉꯦ ꯑꯗꯨꯒ ꯃꯣꯏ ꯍꯦꯟꯅꯕ ꯄꯣꯏꯟ ꯃꯌꯥꯝ ꯃꯥꯏ ꯈꯪꯗꯦꯗꯣ ꯑꯃꯥꯢꯅ ꯌꯦꯡꯉꯦ ꯈꯪꯗꯦꯗꯣ
ꯎꯝ ꯑꯩ ꯂꯉ ꯅꯣꯢ ꯑꯩ ꯁꯨꯡꯄꯥꯏ ꯄꯥꯏꯗ꯭ꯔꯦ ꯍꯧꯖꯤꯛꯀꯣ
ꯀꯔꯤꯒꯤ ꯄꯩꯁꯥ ꯄꯥꯏꯕꯗꯩ ꯃꯣꯢ ꯅꯤꯡꯁꯤꯡꯗ꯭ꯔꯕꯣ ꯍꯥ ꯍꯥ ꯍꯥ
ꯑꯁ ꯑꯗꯨ ꯅꯠꯇꯦ ꯍꯦ ꯃꯣꯏꯗꯣ ꯑꯃ ꯆꯦ ꯈꯔ ꯊꯥꯔꯛꯑꯣ ꯍꯥꯏꯕꯅꯦꯕ ꯑꯃ ꯀꯩꯅꯣ ꯑꯃ ꯁꯦꯝꯅꯤꯉꯥꯏ ꯑꯗꯣ ꯑꯩꯉꯣꯟꯗ ꯆꯦ ꯑꯃ ꯂꯩꯇꯕ ꯑꯩꯗꯣ ꯑꯩꯅ ꯄꯥꯏꯈꯠꯅꯤꯡꯗꯕ ꯃꯣꯏꯅ ꯆꯩꯔꯛꯀꯅꯦꯕ ꯑꯣ ꯀꯩꯒꯤ ꯂꯩꯇꯕꯅꯣ ꯀꯩ ꯀꯅꯣ ꯍꯥꯏꯔꯛꯄ ꯈꯨꯗꯥꯏ ꯆꯟꯗ
ꯎ ꯆꯩꯔꯛꯀꯅꯤ ꯚꯥꯏ ꯑꯣ ꯍꯥꯏꯗꯣꯛꯄꯤꯌ‌ꯣꯔꯥ
ꯏꯁ ꯑꯗꯨꯗꯣ ꯁꯨꯃꯥꯏꯅ ꯇꯧꯕ ꯑꯩꯗꯣ ꯂꯣꯏꯊꯣꯛꯈ꯭ꯔꯦ ꯍꯥꯏꯕꯗꯣ ꯈꯪꯍꯧꯗꯕ ꯑꯗꯨ ꯆ‌ꯦꯗꯣ
ꯑꯥ
ꯑꯗꯣ ꯑꯁꯦꯡꯕꯗꯤ ꯑꯦꯛꯁꯇ꯭ꯔꯥ ꯑꯗꯨꯝ ꯊꯝꯒꯗꯕꯅꯦꯕ ꯑꯩꯗꯣ ꯑꯗꯨ ꯆꯦꯗꯣ ꯍꯧꯖꯤꯛꯇꯤ ꯑꯩꯈꯣꯏ ꯀꯣꯂꯦꯖꯗ ꯄꯤꯁꯟꯒ꯭ꯔꯕ
ꯑꯥ
ꯑꯍꯥꯟꯕ ꯍꯦꯛ ꯂꯥꯛꯄꯗ ꯑꯗꯨ ꯆꯦꯗꯨ ꯄꯤꯒꯗꯕꯅꯦ ꯑꯗꯨ ꯑꯩꯅ ꯖꯦꯔꯣꯛꯁ ꯇꯧꯍꯧꯒꯗꯕꯅꯦꯕ ꯑꯗꯨꯗꯣ ꯑꯩꯅ ꯇꯧꯗꯤ ꯇꯧꯍꯧꯕꯅꯦꯕ ꯑꯗꯨ ꯀꯃꯥꯏꯟ ꯂꯣꯏ ꯃꯥꯡꯒ꯭ꯔꯕꯅꯣ ꯈꯪ ꯂꯣꯏ ꯂꯣꯏꯊꯣꯛꯑꯝꯃꯦ ꯑꯗꯣ ꯃꯣꯏꯅ ꯃꯥꯡꯉꯛꯇꯣꯏꯅꯦꯕ ꯄꯤꯈ꯭ꯔꯕ ꯄꯤꯗ꯭ꯔꯤꯕ ꯊꯥꯔꯛꯈ꯭ꯔꯕ ꯑꯗꯨꯝ ꯍꯪꯕꯗꯣ ꯑꯩꯅ ꯆꯦ ꯑꯃ ꯋꯥꯠꯂꯦ ꯍꯥꯏꯔꯗꯤ ꯀꯩꯒꯤꯅꯣ ꯍꯡꯉꯒ ꯑꯩꯅ ꯁꯨꯃꯥꯏꯟ ꯇꯧꯕꯅꯦ ꯁꯨꯃꯥꯏꯟ ꯇꯧꯕꯅꯦ ꯍꯥꯏꯔꯗꯤ ꯀꯩꯝ ꯄꯪꯕ꯭ꯔꯥ ꯀꯩꯅꯣ ꯀꯩ ꯀꯩꯅꯣ ꯉꯥꯡꯉꯛꯄꯗꯣ ꯑꯗꯨꯗ ꯄꯥꯅꯤꯡꯗꯕꯗꯨꯢ
ꯑꯣ ꯅꯣ ꯅꯨꯉꯥꯢꯇꯦꯗ
ꯑꯣ ꯅꯣ ꯅꯨꯡꯉꯥꯢꯇꯦ ꯑꯩꯁꯨ ꯀꯣꯂꯦꯖ ꯆꯠꯇꯗꯤ ꯌꯥꯔꯣꯏ ꯑꯗꯨꯒꯤ ꯑꯗꯨ ꯀꯣꯂꯦꯖ ꯆꯠꯄꯁꯨ ꯇꯟꯕ ꯍꯧꯖꯤꯛꯇꯤ
ꯆꯠꯂꯨ ꯌꯥꯗ꯭ꯔꯣ
ꯎꯝ ꯎꯝ ꯑꯗꯨꯗꯣ ꯑꯁ ꯂꯧꯊꯣꯛꯄꯗꯣ ꯁꯥꯅ ꯁꯥꯕꯅꯦ ꯑꯗꯨ ꯆꯦꯗꯨ ꯂꯧꯊꯣꯛꯄꯗꯣ꯫ ꯍꯣꯏ ꯌꯥꯔꯛꯀꯗ꯭ꯔꯥ ꯌꯥꯔꯣꯏꯗ꯭ꯔꯥꯁꯨ ꯈꯪꯗ꯭ꯔꯦꯗꯤ꯫ ꯅꯪ ꯗꯣ ꯐꯨꯠ ꯎꯝ ꯇꯔ꯭ꯥꯏꯗꯤ ꯇꯧꯗꯅ ꯍꯣꯏ ꯑꯩꯁꯨ ꯑꯗꯨ ꯐꯣꯇꯣ ꯈꯛꯇ ꯐꯪꯉꯗꯤ ꯌꯥꯔꯦꯗ ꯑꯗꯨ꯫ ꯑꯩ ꯐꯣꯇꯣ ꯍꯥꯟꯅꯗꯤ ꯐꯣꯟ ꯑꯃꯗ ꯑꯗꯨ ꯐꯣꯟꯅ ꯍꯣꯡꯈꯤꯕꯗꯩ ꯂꯣꯏ ꯃꯥꯡꯈ꯭ꯔꯕ ꯑꯗꯨ ꯑꯁ ꯄꯦꯔꯥ ꯀꯥꯔꯦ ꯑꯩ ꯇꯤ
ꯀꯣ꯫
ꯍꯥꯥꯢ ꯅꯪꯒꯤ ꯋꯥꯔꯤꯅꯦꯀꯣ ꯑꯕꯦꯝꯃꯧ꯫
ꯍꯤꯍꯦꯍꯦ
ꯑꯕꯦꯝꯃꯧ
ꯍꯤꯍꯥꯍꯥꯍꯥ ꯅꯣꯛꯀꯅꯣ ꯀꯔꯤ
ꯍꯥꯍꯦꯍꯤ ꯌꯥꯝ ꯅꯣꯛꯅꯤꯡꯕ ꯍꯥꯏꯇꯥꯔꯦ꯫
ꯑꯩ ꯁꯦ ꯉꯔꯥꯡꯗꯒꯤ ꯊꯤ ꯊꯤꯕꯗꯤ ꯊꯤꯕꯅꯦꯕ ꯑꯩ ꯐꯥꯜꯗ ꯂꯩꯔꯝꯒꯗ꯭ꯔꯥ ꯁꯣꯏꯔꯒ ꯀꯩ ꯑꯃꯗ ꯆꯞꯄꯒ ꯂꯩꯔꯝꯒꯗ꯭ꯔ ꯊꯤꯕꯅꯦ ꯁꯨꯡꯐꯪ ꯐꯪꯗꯦ ꯑꯗꯨꯅꯦ ꯑꯩ ꯐꯥꯢꯜ ꯑꯅꯤꯁꯦ꯫ ꯑꯗꯨꯝ ꯇꯨꯝꯃꯤꯟꯅꯔ ꯂꯩꯔꯦ ꯑꯩꯁꯦ ꯐꯃꯨꯡ ꯑꯃꯨꯛ ꯍꯥꯞꯆꯤꯟꯕ ꯇꯟꯕ ꯑꯗꯨꯒꯤ
ꯑꯁ
ꯍ
ꯑꯗꯨꯒꯤꯔ ꯅꯪꯅ ꯉꯔꯥꯡ ꯊꯦꯡꯉꯀꯥꯟꯗ ꯏꯔꯨꯖꯅꯤ ꯇꯧꯍꯧꯕꯗꯣ
ꯏꯔꯖ ꯑꯗꯨ ꯅ ꯏꯔꯨ ꯂꯩꯗ ꯅꯠꯇ꯭ꯔꯗꯤ ꯑꯗꯨꯝ ꯁꯥꯔ ꯁꯥꯔꯒ ꯍꯨꯃꯥꯡ ꯑꯗꯨꯝ ꯁꯥꯎꯔꯛꯄꯗꯗꯒꯤ ꯇꯨꯝꯕꯅꯤ ꯍꯥꯏꯕ ꯃꯇꯝꯗ ꯈꯔꯨꯕꯗ
ꯑꯣ ꯌꯥꯝ ꯐꯩ ꯌꯥꯝ ꯐꯩ
ꯎꯝ ꯍꯥꯎꯅꯦ ꯍꯥꯎ ꯑꯗꯨ ꯑꯁ ꯑꯗꯨ ꯑꯩ ꯀꯣꯂꯦꯖ ꯆꯠꯄꯗꯤ ꯇꯟꯗꯤ ꯇꯟꯂꯦ ꯑꯗꯨ ꯆꯦ ꯂꯧꯊꯣꯛꯅꯤ ꯍꯥꯏ ꯃꯤ ꯑꯃꯗ ꯁꯣꯏꯔꯒ ꯌꯥꯎꯔꯝꯃꯗꯤ ꯅꯨꯡꯉꯥꯏ
ꯑꯁ ꯀꯩ ꯆꯦꯅꯣꯕ꯫
ꯀꯂ꯭ꯥꯁ ꯇꯦꯟꯒꯤ ꯃꯥꯔꯛꯁꯤꯠꯇꯨꯅꯤ
ꯀꯩꯅꯣ ꯍꯥꯏꯔꯤꯁꯦ ꯃꯥꯔꯛꯁꯤꯠꯇꯣ ꯗꯥꯏꯔꯦꯛ ꯀꯣꯄꯤ ꯄꯤꯗ꯭ꯔꯣ ꯗꯥꯏꯔꯦꯛ ꯄꯤꯔꯤꯔꯣ꯫
ꯑꯣꯢ ꯃꯣꯏꯅ ꯑꯣꯢ ꯑꯣꯔꯤꯖꯤꯅꯦꯜ ꯄꯤꯗ꯭ꯔꯗꯤ ꯌꯥꯗꯦ ꯃꯣꯢꯗꯣ꯫
ꯑꯥ ꯊꯥꯏꯅ ꯅꯪꯅ ꯃꯤꯉꯣꯟꯗ ꯗꯣꯀꯨꯃꯦꯟꯒ ꯊꯥꯈꯤꯕꯒꯤ ꯂꯩꯕ꯭ꯔꯥ ꯌꯦꯡꯉꯣ ꯀꯩꯅꯣ꯫
ꯑꯗꯨꯗꯣ ꯌꯦꯡꯕꯅꯦ ꯐꯪꯗꯕꯒꯤ ꯑꯗꯨꯒꯤ ꯑꯩ ꯍꯪꯕ ꯌꯥꯕ ꯍꯪꯉꯦ꯫ ꯂꯏ ꯐꯥꯁ ꯁꯨꯑꯒ ꯀꯩꯅꯣ ꯂꯩꯔꯝꯕꯩ ꯂꯩꯕ꯭ꯔꯥꯒ ꯂꯩꯇꯇꯩ ꯂꯩꯇꯒꯥꯏ ꯂꯩꯇꯦ
ꯆꯠꯇꯦ ꯅꯪꯒꯤ ꯍꯤꯁꯇ꯭ꯔꯤꯗ ꯌꯦꯡꯉꯣ ꯍꯥꯏꯕ ꯃꯦꯁꯦꯁ ꯊꯥꯈꯤꯕꯗ ꯑꯩꯒꯤ ꯗꯣꯀꯨꯃꯦꯟꯒꯨꯝꯕ ꯊꯥꯈꯤꯕ ꯂꯩꯕ꯭ꯔꯥ ꯂꯩꯈꯤꯕ ꯃꯤꯗ
ꯈꯪꯗꯦ ꯀꯅꯥ ꯀꯅꯥ ꯑꯩꯣꯟꯗ ꯊꯥꯈꯤꯕꯅ ꯅꯪ ꯈꯪꯗ꯭ꯔꯦ
ꯍꯥ ꯄꯣꯛ ꯑꯃ ꯑꯗꯒꯤ ꯆꯦ ꯆꯥꯡꯒꯤ ꯊꯤꯕ ꯈꯣꯠꯄꯁꯨ
ꯎꯝ ꯑꯗꯨ ꯔꯤꯖꯜꯗꯣ ꯀꯩ ꯍꯥꯏꯦ ꯑꯗꯨ ꯀꯩꯅꯣ ꯇꯥꯁ ꯃꯥꯔꯛꯁꯤꯠꯇꯣ ꯑꯗꯨꯗꯣ ꯃꯣꯏ ꯂꯚ ꯑꯗꯨꯗꯨꯒ ꯇꯨꯋꯦꯜꯐꯀꯤꯗꯣ ꯃꯣꯏ ꯀꯣꯂꯦꯖꯀꯤ ꯌꯥꯁ ꯀꯩꯅꯣꯅꯦꯕ ꯑꯗꯨ ꯄꯤꯗꯗꯤ ꯌꯥꯗꯦꯕꯁ ꯑꯗꯨ ꯑꯗꯨꯗꯤ ꯀꯩ ꯍꯥꯏꯥꯏꯁꯨ ꯑꯩꯈꯣꯏ ꯑꯗꯨꯝ ꯀꯩꯅꯣ ꯁꯤꯖꯤꯟꯅꯒꯅꯤꯅ ꯑꯣꯔꯤꯖꯤꯅꯦꯜꯗꯣ
ꯑꯥ
ꯑꯗꯨꯗꯣ ꯑꯗꯨꯒꯤ ꯃꯣꯏꯅ ꯈꯜꯂꯤꯁꯦ ꯑꯗꯨ ꯊꯝꯃꯗꯤ ꯀꯣꯂꯦꯖꯇꯣ ꯊꯥꯗꯣꯛ ꯊ ꯊꯥꯗꯣꯛꯅꯤꯡꯕ ꯃꯇꯝꯗ ꯊꯥꯗꯣꯛꯔꯣꯏ ꯈꯜꯂꯤꯅꯦ ꯈꯟꯕꯅꯦꯕ ꯃꯣꯏꯗꯣ ꯑꯦ ꯅꯣꯏꯅꯦꯕ ꯃꯣꯏꯒꯤꯗꯤ ꯁꯃꯥꯏꯅ ꯍꯥꯏ ꯀꯗꯣ
ꯇꯧꯍꯟꯅꯤꯡꯕꯒꯤ ꯇꯝꯍꯟꯅꯤꯡꯕꯒꯤ
ꯍꯣꯏ ꯇꯝꯍꯟꯅꯤꯡꯕꯅ ꯑꯗꯨꯝ ꯀꯩ ꯍꯥꯏꯁꯤꯔꯥ ꯑꯗꯨꯝ ꯑꯗꯨ ꯌꯥꯎꯔꯗꯤ ꯑꯩꯈꯣꯏꯗ ꯂꯩꯔꯗꯤ ꯑꯗꯨꯝ ꯍꯣꯏ ꯆꯠꯈꯤꯗꯅꯕ ꯃꯣꯏꯒꯤ ꯀꯩꯅꯣꯅꯦꯕ ꯑꯗꯨꯗꯣ ꯑꯩꯈꯣꯏꯅ ꯆꯠꯈ꯭ꯔꯒꯦ ꯍꯥꯏꯔꯒ ꯂꯨ ꯀꯣꯔꯣꯁꯇ ꯑꯣꯏꯗ꯭ꯔꯤꯀꯥꯟꯗ ꯆꯠꯈ꯭ꯔꯒꯦ ꯍꯥꯏꯔꯛꯑꯗꯤ ꯐꯨꯜ ꯒꯤꯞ ꯄꯦꯕꯗꯣ ꯑꯗꯨ ꯄꯤꯔꯝꯃꯣ ꯍꯥꯏꯒꯗꯕꯅꯦꯕꯣ ꯑꯗꯨ ꯄꯤꯗ꯭ꯔꯗꯤ ꯅꯣꯏꯒꯤ ꯀꯩꯅꯣꯁꯨ ꯅꯣꯏꯒꯤ ꯗꯣꯀꯨꯃꯦꯟꯁ ꯁꯨꯝ ꯄꯤ ꯄꯤꯔꯣꯏ ꯍꯥꯏꯔꯁꯦ ꯍꯥꯏꯅꯤꯁꯦ
ꯀꯩꯅꯣ ꯇꯧꯕ꯭ꯔꯣ ꯃꯣꯏꯁꯦ ꯏꯟꯁꯇ꯭ꯔꯨꯃꯦꯟ ꯑꯣꯏꯅ ꯊꯤꯕ꯭ꯔꯥ ꯀꯃꯥꯏꯅ ꯇꯧꯒꯦ
ꯍꯣꯏ ꯏꯟꯁꯇꯣꯜꯃꯦꯟ ꯅ ꯍꯣꯏ
ꯑꯗꯨꯃꯥꯏꯅ ꯂꯣꯏ ꯊꯤꯟꯅꯕ ꯃꯥꯜꯂꯦ
ꯎꯝ ꯑꯁ ꯅꯪꯗ ꯁꯤꯡꯉꯤ ꯁꯤꯡꯕ ꯖꯥꯠꯅꯤ ꯍꯧꯖꯤꯛ ꯐꯥꯟꯁꯦ ꯑꯁ ꯑꯩꯅ ꯁꯤꯡꯕ ꯍꯥꯏꯔꯒ ꯃꯣꯏꯅ ꯍꯩꯅꯁꯤ ꯖꯤꯟꯅ
ꯑꯁ ꯅꯥꯟ ꯍꯤꯡꯤꯕꯗꯤ ꯑꯩꯒꯣꯟꯗꯩꯠꯇꯗꯤ
ꯅꯪꯒꯤꯗꯨꯗꯤ ꯑ ꯁꯤꯡꯕ ꯑꯩ ꯀꯃꯥꯏꯅ ꯈꯨꯝꯗꯣꯏꯅꯣ ꯈꯪꯗꯦ ꯑꯃ ꯃꯆꯥ ꯑꯃꯗꯤ ꯀꯩ ꯍꯥꯏꯁꯨ ꯂꯩꯌꯦꯕ ꯑꯗꯨꯗꯤ ꯌꯥꯗꯦ ꯍꯥꯏꯔꯛꯄ ꯊꯥꯈ꯭ꯔꯕꯅꯦꯕ ꯑꯩꯈꯣꯏ ꯑꯪꯀꯜꯗ ꯃꯥ ꯁꯤ ꯌꯥꯗꯦ ꯅꯪꯒꯤ ꯇꯦꯔꯣꯕꯥꯔꯠ ꯌꯥꯎꯕ ꯀꯩꯅꯣꯗ ꯃꯥꯁꯤꯗ ꯇꯦꯔꯣꯕꯥꯔꯠ ꯌꯥꯎꯕꯗꯨ ꯑꯗꯨ ꯌꯥꯎꯗꯗꯤ ꯌꯥꯗꯦ ꯍꯥꯏ ꯑꯩꯅ ꯄꯥꯏꯂꯦꯒꯨꯝꯕꯤ ꯗꯦꯕꯅꯦ ꯑꯗꯨꯝ ꯃꯦꯁꯦꯖ ꯁꯤꯟꯅ ꯊꯝꯃꯒ ꯑ
ꯅꯪ ꯑꯗꯨꯃꯥꯏꯅ ꯑꯗꯨꯝ ꯂꯣꯠꯄ ꯌꯥꯗꯣꯏꯕ꯭ꯔꯣ
ꯅꯦ ꯑꯗꯨ ꯑꯩ ꯍꯧꯖꯤꯛ ꯑꯃꯨꯛ ꯇꯧꯔꯛꯑꯗꯤ ꯃꯣꯏꯁꯦ ꯁꯥꯎꯔꯦꯅꯤ ꯁꯣꯏꯗ꯭ꯔꯦ ꯑꯩꯗꯣ ꯉꯁꯥꯏꯗꯣ ꯄꯥꯏꯈꯠꯄꯗꯤ ꯌꯥꯕꯅꯦꯕ ꯑꯗꯨ ꯇꯨꯝꯃꯤꯀꯥꯟꯗꯁꯨ ꯇꯧꯔꯛꯄ ꯑꯗꯨ ꯉꯔꯥꯡꯗꯤ ꯇꯨꯝꯗꯦ ꯉꯔꯥꯡꯗ ꯇꯧꯔꯛꯄꯅꯦꯕ ꯉꯔꯥꯡꯗꯒꯤꯅꯦ ꯑꯗꯨ ꯉꯔꯥꯡ ꯇꯧꯔꯦ ꯄꯥꯏꯈꯠꯄꯤꯗ꯭ꯔꯦ ꯑꯃ ꯉꯁꯤ ꯇꯧꯔꯦ ꯉꯁꯤꯗꯤ ꯇꯨꯝꯃꯦ ꯑꯗꯣ ꯍꯧꯖꯤꯛ ꯐꯥꯎ ꯇꯧꯗꯅꯤ
ꯇꯧꯁꯜꯂꯣ ꯀꯩꯅꯣ ꯑꯩꯗꯣ ꯖꯦꯔꯣꯛꯁꯇꯣ ꯂꯣꯏꯈ꯭ꯔꯕ ꯃꯥꯜꯂꯦ
ꯑ ꯑꯗꯨꯖꯔꯣꯁꯨ ꯂꯣ ꯈ꯭ꯔꯔ ꯃꯥꯦ ꯃꯅ ꯑꯃꯨꯛ ꯖꯦꯔꯣꯁ ꯍꯟꯖꯟ ꯍꯟꯖꯟꯅ ꯂꯣꯏꯔꯅꯤ ꯍꯥꯏꯔꯗꯤ ꯀꯃꯥꯏꯅ ꯇꯧꯕ ꯌꯥꯗ꯭ꯔꯣꯅ ꯍꯥꯏꯔꯛꯀꯅꯦꯕ ꯑꯩꯗꯤ ꯈꯪꯗꯕꯩꯅꯦꯕ ꯑꯗꯨ ꯃꯣꯏꯅꯗꯤ ꯑꯗꯨꯗꯣ ꯐꯪꯉꯦꯅ ꯂꯧꯧꯈ꯭ꯔꯅꯤꯕ ꯐꯪꯉꯦ ꯀꯩꯝ ꯄꯪꯕ ꯀꯩ ꯀꯩꯗꯣ ꯆꯩꯔꯛꯑꯅꯤꯕꯗꯤ
ꯄꯟ ꯑꯩ ꯀꯟꯁꯟꯗꯒ
ꯅꯣꯥꯏꯇꯗ
ꯎꯝ ꯀꯔꯤ ꯈꯨꯝꯗꯣꯏꯅꯣ ꯈꯥꯡꯕ ꯆ
ꯌꯥꯝꯅꯅꯨꯡꯉꯥꯏꯕꯤ ꯇꯦꯀꯣ ꯑꯩꯉꯣꯟꯗ ꯈꯛꯇꯪ ꯁꯤꯡꯕ ꯑꯣꯏꯅ ꯍꯦꯛ ꯇꯧꯔꯗꯅ ꯃꯤꯉꯣꯟꯗꯅ ꯁꯤꯡꯗ꯭ꯔꯤꯕ ꯈꯪꯖꯔꯦꯀꯣ
ꯑꯩ ꯊꯋꯥꯏꯁꯦ ꯆꯥꯛꯏꯕ ꯖꯥꯠꯅꯤ ꯀꯣ ꯅꯣꯛ
ꯌꯦ ꯑꯩ ꯋꯥ ꯉꯥꯡꯕ ꯌꯥꯝ ꯍꯩꯀꯣ ꯃꯤꯗꯤ
ꯅꯪꯅꯦ ꯍꯩꯔꯤꯁꯦ ꯇꯀꯣ
ꯋꯥ ꯉꯥꯡꯕꯒ ꯌꯥꯝ ꯍꯩꯀꯣ
ꯅꯪꯖꯦ
ꯅꯪꯁꯦ
ꯌꯥꯝ ꯍꯩꯔꯝꯃꯦ ꯋꯥ ꯉꯥꯡꯕꯒ
ꯎꯝ ꯅꯪ
ꯃꯤꯁꯤꯡꯁꯦ
ꯃꯤꯁꯤꯡꯁꯦ ꯑꯃꯨꯛ ꯄꯩꯁꯥ ꯐꯪꯈꯤꯕꯗꯩ ꯍꯥꯢꯔꯛꯑꯣ
ꯅꯠꯇꯦ ꯄꯩꯁꯥ ꯄꯥꯏꯈꯤꯕꯗꯒꯤ ꯍꯥꯏꯕ ꯍꯥꯏꯒ ꯍꯥꯏꯗꯣꯛꯅꯤꯡꯗꯕꯤꯒ ꯇꯧꯋꯤꯉꯣ
ꯎꯝ
ꯍꯥꯏꯒ ꯍꯥꯏꯗꯣꯛꯅꯤꯡꯗꯕꯤꯒ ꯇꯧꯋꯦꯕꯣ
ꯑ ꯍꯩꯍꯥ ꯄꯩꯁꯥꯁꯦ ꯄꯥꯏꯔꯝꯃꯗꯤ ꯀꯌꯥꯃꯨꯛ ꯅꯨꯡꯉꯥꯢꯒꯗ꯭ꯔ ꯑꯩꯁꯦ ꯁꯥꯐꯥꯏꯗ ꯇ ꯃꯥ
ꯈꯪꯖꯔꯦ ꯌꯥꯖꯔꯦ
ꯄꯥꯏꯔꯗꯤ ꯅꯨꯉꯥꯏꯅ ꯂꯩꯕ ꯌꯥꯕꯗꯨ
ꯈꯪꯖꯔꯦ ꯌꯥꯖꯔꯦ ꯄꯦꯟꯖꯔꯦ ꯈꯥꯖꯔꯦ ꯑꯣꯛꯆꯔꯦ
ꯈꯪꯕꯤꯔꯦꯗꯅ ꯇꯨꯝꯅꯤꯡ ꯈꯠꯂꯛꯑꯦꯗ ꯌꯥꯝꯅ ꯑꯩ ꯉꯁꯤꯁꯨ